ꯇꯥꯏꯌꯦ
ꯎꯝ ꯅꯪ ꯀꯩꯗꯧꯔꯝꯃꯤꯅꯣ
ꯑꯩꯔꯣ ꯇꯨꯝꯃꯥꯝꯕꯅꯦ
ꯅꯪꯗꯤ ꯌꯥ ꯇ꯭ꯔꯥ ꯐꯥꯔꯦꯌꯦ
ꯑꯁ ꯐꯥꯔꯦ ꯌꯥ ꯇꯔꯥ ꯐꯥꯔꯀꯥꯟꯗ ꯉꯥꯅꯨ ꯊꯣꯡꯉꯦꯑꯦ
ꯑꯗꯨ ꯅꯪ ꯃꯅꯨꯡꯗꯣ ꯃꯍꯤ ꯈꯛꯇꯪ ꯆꯥ ꯇꯥꯕꯅꯤ ꯃꯇꯣꯡꯗ ꯆꯥꯗ ꯇꯥꯕꯅꯤꯅꯦ ꯉꯁꯤꯗꯤ
ꯍꯣꯏ ꯑꯩ ꯃꯊꯥ ꯁꯥꯏꯌꯦ ꯑꯁ ꯑꯩꯅ ꯌꯥꯝ ꯊꯤꯅ ꯆꯥꯅꯤꯡꯕ ꯈꯪꯕ꯭ꯔ ꯑꯗꯨꯁꯨ ꯑꯩꯈꯣꯏꯒꯤ ꯌꯨꯝꯗ ꯌꯣꯛꯆꯕꯅꯦꯕ
ꯑꯥ
ꯑꯍ ꯑꯗꯣ ꯌꯨꯝꯗ ꯌꯣꯛꯆꯕꯒꯤ ꯍꯥꯏꯗꯤ ꯃꯆꯤꯟꯖꯥꯛꯇꯣ ꯑꯗꯨꯒꯨꯝꯕ ꯄꯤꯖꯕ ꯅꯠꯇꯕ ꯌꯨꯝꯒꯤ ꯆꯥꯛꯀꯨꯝꯕ ꯀꯩꯒꯨꯝꯕ ꯄꯤꯖꯕꯒꯤ ꯄꯤꯛ ꯂꯞ ꯇꯧꯔꯒ ꯌꯥꯝ ꯀꯜꯂꯦꯕ ꯈꯪꯕ꯭ꯔꯥ ꯐꯨꯠ ꯄꯒꯤ ꯇꯔꯥꯔꯛ ꯀꯥꯝꯃꯦ ꯑꯗꯨꯣꯏꯁꯨ ꯊꯣꯠꯇꯦ ꯍꯥꯏꯕ
ꯊꯣꯠꯂꯣꯏ ꯊꯣꯠꯂꯣꯏ
ꯀꯃꯥꯏꯅ ꯆꯥꯗꯣꯏꯅꯣ ꯈꯜꯂꯤꯕꯅꯦ ꯍꯧꯖꯤꯛ
ꯅꯪ ꯃꯍꯤ ꯈꯛꯇꯪ ꯆꯥꯕ ꯇꯥꯕꯅꯤ ꯀꯩꯗꯤ ꯎꯄꯥꯏ ꯂꯩ
ꯊꯋꯣꯏꯟꯀꯤ ꯅꯨꯗꯜꯁ ꯆꯥꯗꯣꯏꯅꯦ ꯆꯥꯛ ꯀꯥꯗꯨ ꯁꯥꯏꯕ ꯌꯥꯗꯦꯕ ꯍꯧꯖꯤꯛꯇꯣ
ꯉꯁꯤꯕꯨꯗꯤ ꯈꯔ ꯈꯔ ꯌꯥꯔꯦ ꯉꯔꯥꯡ ꯅꯍꯥꯡꯒꯗꯤ ꯀꯩꯝ ꯌꯥꯗꯦ ꯌꯥ ꯑꯅꯤꯗꯣ ꯊꯦꯡꯖꯟꯅꯕ ꯉꯝꯗꯦꯕ ꯃꯈꯥꯒ ꯃꯊꯛꯀꯌꯥꯗꯣ
ꯅꯪ ꯄꯨꯟꯅ ꯐꯥꯗꯕ꯭ꯔꯣ ꯌꯥꯗꯣ
ꯐꯥꯗꯦ ꯈꯔ ꯈꯔ ꯈꯛꯇ ꯍꯥꯟꯅ ꯐꯥꯗꯣꯏꯅꯦ ꯍꯥꯏꯗꯤ ꯑꯃꯨꯛꯇꯗ ꯄꯨꯂꯞ ꯐꯥꯔꯗꯤ ꯑꯩ ꯁꯥꯏꯅꯕ ꯀꯩꯝ ꯂꯩꯇꯕꯒꯤ ꯌꯥꯝ ꯋꯥꯅꯤ ꯍꯥꯏꯌꯦꯕ
ꯑꯣ ꯑꯗꯣ ꯌꯥꯝꯃꯥꯡꯒꯤ ꯃꯃꯥꯡ ꯃꯩ ꯀꯗ ꯃꯈꯥꯒꯤꯗ ꯍꯥꯏꯔꯕ
ꯀꯤꯒꯤ ꯃꯊꯛꯀꯤꯅꯦ ꯌꯥꯃꯥꯡꯒꯤ ꯄꯔꯦꯡꯗꯨꯗ ꯅꯤꯄꯥꯜ ꯐꯥꯕ
ꯑꯣ ꯃꯈꯥꯒꯤ ꯅꯤꯄꯥꯟ ꯑꯃꯒ
ꯃꯈꯥꯗꯤ ꯐꯥꯔꯛꯇ꯭ꯔꯤ ꯄꯨꯂꯞ ꯐꯥꯔꯛꯄ ꯃꯇꯝꯗ ꯑꯩ ꯁꯤꯗꯣꯏꯅꯤꯀꯣ ꯅꯥꯕꯗ
ꯅꯪꯗꯗꯤ ꯆꯥꯛ ꯇꯛꯈꯥꯏꯔꯒ ꯆꯥꯕꯒꯨꯝꯕ ꯑꯗꯩ ꯆꯝꯐꯨꯠ ꯆꯥꯕꯒꯨꯝꯕ ꯑꯣꯠ ꯅꯇꯔꯗꯤ ꯎꯄꯥꯏ
ꯑꯩ ꯉꯔꯥꯡ ꯅꯍꯥꯟꯗꯒꯤ ꯆꯥꯛ ꯇꯛꯈꯥꯏꯔꯒ ꯆꯥꯏꯌꯦ ꯑꯗꯨꯁꯨꯅꯦ
ꯎꯝ ꯎꯝ ꯍꯥꯎꯔꯝꯃꯅꯤ
ꯈꯥꯏꯔ ꯆꯥꯕꯗꯨꯁꯨ ꯍꯥꯏꯗꯤ ꯌꯥꯗꯣꯗ ꯇꯔꯥꯔ ꯅꯞꯁꯟꯈꯤꯅꯦ ꯄꯥꯈꯠꯄꯗꯣ
ꯎꯝ
ꯃꯣꯏ ꯁꯦꯡꯗꯣꯛꯅꯕ ꯑꯃꯗꯤ ꯄꯤꯔꯛꯑꯦꯕ ꯕ꯭ꯔꯁ ꯑꯃ
ꯎꯝ ꯎꯝ
ꯆꯥ ꯂꯣꯏꯕꯒ ꯑꯗꯨꯝ ꯁꯦꯡꯗꯣꯛꯄꯗ ꯁꯤꯗꯣꯔꯦ ꯑꯁ ꯑꯍꯥꯟꯕ ꯅꯨꯃꯤꯠꯇꯗꯤ ꯑꯩꯅ ꯋꯥ ꯉꯥꯡꯕꯥꯥꯀꯥꯁꯦ ꯈꯪꯗꯦ ꯋꯥꯒꯁꯤ ꯐꯥꯏ ꯐꯥꯏꯔ ꯀꯩꯅꯣꯝ ꯏꯇꯧ ꯇꯧꯖꯥꯅꯤ ꯌꯥꯝ ꯍꯩꯅꯗꯕꯗꯣ ꯈꯪꯕ꯭ꯔꯥ
ꯑꯥ ꯅꯪ ꯌꯥ ꯇꯔꯥ ꯐꯏꯗꯣ ꯄꯩꯁꯥ ꯀꯌꯥ ꯆꯪꯉꯦ
ꯊꯥꯔꯇꯤ ꯁꯚꯦꯟ ꯄꯨꯂꯞ ꯄꯨꯟꯅ ꯍꯥꯏꯗꯤ ꯐꯨꯛꯄ ꯀꯔꯤ ꯀ ꯄꯨꯂꯞ ꯂꯣꯏꯅ ꯌꯥꯎꯔꯦ
ꯎꯝ ꯅꯪ ꯌꯥ ꯀꯌꯥ ꯐꯨꯛꯅꯤ ꯍꯥꯏ
ꯑꯩꯒꯤꯗꯤ ꯃꯊꯛꯇ ꯑꯅꯤ ꯐꯨꯛꯇ꯭ꯔꯗꯤ ꯁꯨꯡꯌꯥꯔꯣꯏ ꯍꯥꯏꯗꯤ ꯑꯩꯒꯤ ꯃꯈꯥꯗ ꯆꯪꯁꯤꯟ ꯆꯪꯁꯤꯜꯍꯣꯑꯣ ꯍꯧꯕ ꯃꯈꯩꯗꯨ ꯏꯟꯈꯠꯂꯛꯄꯗ ꯍꯧꯕꯝ ꯂꯩꯇ꯭ꯔꯦꯕ ꯌꯥꯗꯣ
ꯑꯝ
ꯑꯗꯨ ꯅꯪꯒꯤ ꯌꯥ ꯌꯥꯒꯤ ꯃꯈꯥ ꯄꯣꯜꯂꯤ ꯐꯨꯛꯄꯗꯨ
ꯎꯝ ꯑꯗꯨꯗꯤ ꯅꯪ ꯌꯥꯈꯥꯗꯤ ꯐꯑꯔꯣꯏ
ꯃꯈꯥꯒꯤꯗꯤ ꯑꯃꯒꯨꯝꯕ ꯐꯨꯛꯄꯅ ꯌꯥꯅꯤ
ꯍꯥꯏꯗꯤ ꯃꯤꯁꯦ ꯑꯗꯨꯝ ꯃꯔꯤ ꯃꯔꯤꯃꯨꯛꯇꯤ ꯐꯨꯅꯩꯌꯦꯕ ꯃꯊꯛꯇ ꯑꯅꯤ ꯃꯈꯥꯗ ꯑꯅꯤ ꯑꯩ ꯑꯗꯨꯃꯥꯏ ꯐꯨꯛꯅꯩ ꯑꯩꯈꯣꯏ ꯏꯅꯥꯎꯄꯤꯁꯨ ꯐꯥꯏꯌꯦꯕ ꯃꯥꯏꯁꯨ ꯃꯊꯛꯇ ꯑꯅꯤ ꯃꯈꯥꯗ ꯑꯅꯤ ꯐꯨꯛꯑꯦꯕ ꯑꯗꯨꯃꯥꯏꯅ ꯃꯔꯤ ꯄꯨꯟꯅ
ꯎꯝ
ꯑꯗꯣ ꯌꯥ ꯌꯥ ꯃꯈꯥ ꯄꯣꯟ ꯖꯥꯥꯟꯗꯨꯗꯤ ꯅꯠꯇ꯭ꯔꯥ
ꯎꯝ ꯌꯥ ꯌꯥꯝ ꯂꯜꯂꯒ ꯂꯩꯖꯕ ꯀꯥꯡꯕꯨꯗꯤ ꯃꯨꯛ ꯐꯨꯛꯇꯦ ꯍꯥꯏꯕ
ꯑꯣ
ꯑꯗꯣ ꯑꯩꯈꯣꯏꯒꯤꯗꯤ ꯎꯝ ꯑꯗꯩꯗꯤ ꯌꯥꯗꯣ ꯍꯥꯏꯗꯤ ꯌꯥ ꯌꯥꯒꯤ ꯃꯈꯥꯁꯨ ꯄꯨꯟꯕ ꯑꯩꯒꯤꯗꯤ ꯌꯥꯗꯣ ꯃꯊꯛꯇ ꯐꯨꯒꯠꯂꯛꯇꯣꯕ ꯈꯔ ꯂꯩꯌꯦꯕ ꯌꯥꯝ ꯆꯠꯊꯔꯒ ꯍꯧꯕ ꯑꯩ ꯑꯄꯣꯕꯒ ꯊꯪꯅꯕ ꯃꯈꯩꯗꯣ ꯃꯅꯨꯡ ꯌꯥꯝ ꯌꯥꯝ ꯆꯪꯖꯟꯒꯔꯦꯕ ꯑꯗꯨꯒꯤ ꯃꯈꯩꯗꯣ ꯐꯨꯒꯠꯂꯛꯄꯗ ꯌꯥ ꯍꯧꯕꯝ ꯂꯩꯇꯕꯒꯤ ꯌꯥꯗꯣ ꯐꯨꯛꯇ꯭ꯔꯗꯤ ꯌꯥꯔꯣꯏꯗꯕ
ꯑꯣ
ꯑꯗꯨꯒꯤ ꯌꯥ ꯑꯃꯈꯛꯇꯨ ꯆꯤꯡꯈꯠꯅꯕ ꯍꯣꯠꯅꯕꯗ ꯊꯥ ꯃꯉꯥ ꯇꯔꯨꯛ ꯆꯪꯅꯤ ꯍꯥꯏꯔꯛꯑꯦ
ꯑꯗꯨꯕꯨꯗꯤ ꯌꯥꯗꯣ ꯂꯦꯡꯅꯕ ꯍꯣꯠꯅꯔꯛꯄꯗ ꯈꯔ ꯀꯨꯏꯅ ꯆꯪꯕꯅꯦ ꯑꯩꯈꯣꯏ ꯏꯅꯥꯎꯄꯤꯁꯨ ꯌꯥ ꯁꯠꯄꯗꯣ ꯍꯧꯖꯤꯛꯄꯨꯗꯤ ꯈꯔ ꯈꯔ ꯏꯟꯁꯤꯟ ꯏꯟꯁꯤꯜꯂꯒ ꯂꯥꯛ ꯑꯦ ꯍꯥꯏꯗꯤ ꯖꯒꯥꯗꯣ ꯍꯥꯟꯅꯗꯤ ꯃꯌꯥꯝ ꯂꯜꯂ ꯂꯩꯔꯝꯃꯤꯅꯤꯅ ꯌꯥ ꯑꯝ ꯐꯨꯛꯈꯤꯕ ꯀꯥꯏꯁꯦ
ꯍꯣꯏ
ꯅꯪ ꯌꯥ ꯐꯨꯛꯑ ꯀꯥꯟꯗ ꯑꯃꯨꯛ ꯀ ꯍꯦꯟꯅ ꯅꯥꯒꯤꯅꯤ ꯅꯪ ꯋꯥꯠꯂꯤ ꯍꯧꯗ ꯉꯥꯏꯔꯤꯀꯣ
ꯑꯗꯨꯅꯦ ꯑꯩ ꯍꯧꯕꯗ ꯉꯥꯏꯔꯤ ꯃꯤꯅ ꯍꯧꯖꯤꯛ ꯅꯥꯔꯤꯗꯣ ꯑꯁ ꯀꯩꯁꯨ ꯅꯠꯇꯦ ꯅꯪꯅ ꯆꯥꯕ ꯌꯥꯗꯦꯒ ꯍꯥꯏꯗꯣ ꯍꯣꯏ ꯑꯍꯥꯟꯕꯗꯕꯨꯗꯤ ꯅꯣꯡꯃ ꯅꯤꯅꯤ ꯌꯥꯗꯕꯒꯤ ꯈꯤꯇꯪ ꯋꯥꯕꯅꯦ ꯑꯧꯗ ꯅꯥꯏ ꯍꯥꯏꯗꯣ ꯀꯩꯁꯨ ꯅꯠꯇꯦ ꯁꯨꯝ ꯐꯔ ꯇꯔꯥ ꯃꯈꯩꯁꯨ ꯂꯣꯏ ꯆꯤꯡꯖꯤꯜꯂꯛꯏꯅꯤ ꯍꯥꯏꯕ
ꯃꯅꯦ
ꯑꯩꯒꯤꯗꯤ ꯆꯤꯡꯕꯗꯨ ꯇꯧꯗꯦ ꯑꯗꯨꯗ ꯌꯥꯝ ꯅꯥꯔꯛꯈꯤꯅꯦꯌꯦ ꯅꯪ
ꯅꯪ ꯅꯥꯔꯛꯈꯤꯅꯤ ꯋꯥꯠꯂꯤ ꯑ ꯅꯪ ꯑ ꯌꯥꯗꯔꯥ ꯐꯥꯏꯗꯣ ꯈꯔ ꯂꯩꯔꯒꯕꯨ ꯍꯥꯏꯗꯤ ꯕꯣꯏꯂꯔꯒꯨꯝꯕ ꯀꯩ ꯀꯩ ꯃꯔꯨ ꯆꯤꯛꯄ ꯅꯠꯇ꯭ꯔꯁꯨ ꯃꯇꯣꯡꯒꯨꯝꯕ ꯆꯥꯕꯗꯤ ꯌꯥꯔꯛꯒꯅꯤꯗ ꯍꯥꯏꯗꯤ ꯃꯌꯥꯝ ꯆꯥꯕ ꯌꯥꯗꯕꯗꯣ ꯍꯧꯖꯤꯛꯇ ꯐꯥꯗ ꯉꯥꯏꯕꯒꯤ ꯅꯥꯕ ꯋꯥꯅꯦꯕ ꯅꯪ ꯁꯥꯏ ꯉꯝꯗꯕ ꯋꯥꯅꯦꯕ
ꯎꯝ
ꯈꯔ ꯂꯩꯔꯗꯤ ꯑꯃꯨꯛ ꯀꯣꯝꯃꯛꯄꯒꯤ ꯑꯃ ꯁꯥꯏꯕꯗꯣ ꯉꯝꯃꯅꯤ ꯑꯗꯨꯗꯩ ꯑꯃꯨꯛ ꯐꯨꯛꯄꯗꯩꯗꯤ ꯑꯃꯨꯛ ꯉꯝꯃꯔꯣꯏ
ꯍꯥꯏꯕꯗꯣ ꯎꯝ ꯃꯇꯨꯡꯒꯨꯝꯕ ꯑꯇꯣꯠ ꯑꯇꯣꯠꯄ ꯃꯄꯥ ꯅꯠꯇ꯭ꯔꯗꯤ ꯁꯥꯏꯕꯗ ꯌꯥꯝ ꯅꯨꯡꯉꯥꯏꯇꯦ ꯍꯥꯏꯌꯦ
ꯎꯝ ꯅꯪ ꯃꯔꯨꯒꯗꯤ ꯁꯥꯢꯕ ꯁꯨꯉꯝ ꯉꯝꯃꯔꯣꯏ ꯉꯁꯤꯁꯨ ꯅꯪ ꯉꯅꯨꯒ ꯆꯥꯗꯣꯏꯕ ꯃꯍꯤ ꯉꯥꯛꯇꯗ ꯎꯄꯥꯏ ꯂꯩꯔꯔꯣꯢ ꯃꯇꯣꯡ ꯆꯥꯕ ꯀꯥꯏꯗꯣ ꯍꯥꯏꯗꯤ ꯌꯥꯂꯛꯇ ꯂꯣꯢ ꯆꯪꯗꯅ
ꯑꯩꯈꯣꯏꯒꯤ ꯑꯉꯥꯡ ꯂꯥꯛꯄꯒꯤ ꯑꯆꯥꯄꯣꯠ ꯈꯣꯛꯄꯤꯈꯩꯒꯤꯅꯦ ꯄ꯭ꯂꯥꯁꯇꯤꯛꯁꯨ ꯆꯤꯡꯌꯦ ꯆꯤꯛꯄ ꯉꯝꯗ꯭ꯔꯦꯕ ꯈꯪꯕ꯭ꯔꯥ ꯈꯣꯛꯄ ꯉꯝꯗ꯭ꯔꯦ ꯌꯥꯗꯣ ꯀꯩꯅꯣꯝ ꯇꯧꯈ꯭ꯔꯦ ꯍꯥꯏꯕ
ꯉꯝꯃꯔꯣꯏ ꯉꯝꯃꯔꯣꯏ
ꯇꯣꯁ ꯑꯗꯨꯅꯦ ꯕ꯭ꯔꯦꯁꯁꯤꯁꯨ ꯐꯥꯔꯗ꯭ꯔꯥ ꯂꯣꯛꯁꯨ ꯀꯟꯅ ꯈꯨꯔꯤ ꯑꯩꯈꯣꯏ ꯃꯥꯅ ꯂꯣꯏ ꯆꯣꯡꯊꯣꯔꯛꯄ ꯇꯥꯔꯦꯌꯦ ꯌꯥꯗꯣ
ꯅꯪ ꯂꯣꯛ ꯊꯨꯡꯕ꯭ꯔꯣ ꯀꯩꯅꯣ ꯂꯣꯛ ꯀꯥꯟ ꯈꯨꯒꯠꯂꯛꯏꯗꯨꯅ ꯍꯧꯖꯤꯛ
ꯑꯁ ꯊꯨꯡꯉꯤꯌꯦ ꯅꯣꯡ ꯑꯃꯨꯛ ꯇꯥ ꯑꯃꯨꯛ ꯍꯥꯡ ꯇꯧꯔ ꯂꯩꯕꯗꯣ ꯑꯩ ꯉꯥꯔꯥꯡ ꯅꯍꯥꯟ ꯅꯣꯡꯖꯨ ꯈꯔꯥ ꯆꯣꯠꯂꯨꯕ
ꯑꯗꯨꯏꯅꯦ ꯑꯧ ꯅꯪ ꯑꯃꯨꯛ ꯅꯥꯖꯅꯤ
ꯎꯝ ꯌꯥꯁꯤꯒ ꯅꯥꯔꯗꯤ ꯐꯖꯗꯣꯏꯅꯦ
ꯎꯝ ꯌꯥꯒ ꯑꯃꯨꯛ ꯇꯔꯥ ꯐꯥꯗ ꯉꯔꯤ ꯉꯩꯁꯤꯗ ꯑꯃꯨꯛꯀ ꯅꯁꯤꯜꯂꯛꯑꯗꯤ ꯆꯥꯕ ꯌꯥꯗ꯭ꯔꯤ ꯃꯊꯛꯁꯤꯗ
ꯎꯝ
ꯁꯤꯒꯅꯤ ꯅꯪ
ꯑꯦ ꯑꯩ ꯑꯍꯥꯟꯕꯗꯗꯤ ꯑꯝꯇ ꯆꯥꯕ ꯉꯝꯗꯦ ꯏꯁꯤꯡ ꯊꯛꯑꯒ ꯈꯥꯡꯌꯦ ꯑꯗꯣ ꯁꯦꯛ ꯊꯛꯑꯦꯕꯀꯣ
ꯍꯥ
ꯏꯁꯤꯡ ꯊꯛꯄ ꯐꯥꯎ ꯏꯁꯥꯁꯦ ꯅꯥꯕꯒꯤ ꯃꯑꯣꯡ ꯑꯃ ꯇꯧꯈꯠꯂꯛꯑꯦꯕ
ꯑꯥ
ꯑꯩ ꯊꯛꯅꯤꯡꯕꯒ ꯐꯥꯎꯗ꯭ꯔꯕꯗꯣ ꯈꯪꯉꯕ ꯁꯦꯛꯇꯨꯁꯨ ꯑꯗꯨꯝ ꯊꯨꯝꯃꯤꯗꯅ ꯑꯗꯨ ꯍꯦꯟꯅ ꯊꯥꯛꯅꯤꯡꯗ꯭ꯔꯕꯗꯣ ꯑꯁ ꯌꯥꯝ ꯋꯥꯏ ꯅꯨꯃꯤꯠ ꯅꯤꯅꯤ ꯃꯨꯛ
ꯅꯪ ꯎꯝ ꯌꯥ ꯇꯔꯥ ꯐꯥꯕ ꯀꯌꯥꯝ ꯀꯨꯏꯔꯒꯦ ꯍꯞꯇꯥ ꯐꯥꯔꯕꯣ
ꯐꯥꯗ꯭ꯔꯦ ꯅꯨꯃꯤꯠ ꯃꯔꯤꯅꯤꯃꯨꯛꯇꯪ ꯁꯨꯔꯦ ꯃꯔꯤ ꯃꯉꯥꯅꯤꯃꯨꯛꯇ ꯁꯨꯔꯦ
ꯎꯝ ꯑꯗꯨꯗꯤ ꯋꯥꯠꯂꯤ ꯋꯥꯠꯂꯤ ꯅꯪ ꯈꯔꯗꯤ ꯅꯥꯒꯦꯅꯦ
ꯃꯤꯅ ꯅꯥꯏꯔꯣꯏ ꯍꯥꯏ ꯍꯧꯖꯤꯛꯇꯤ ꯍꯧꯖꯤꯛ ꯅꯥꯏꯔꯤꯁꯤ ꯀꯔꯤꯁꯨ ꯅꯠꯇꯕꯅꯦꯌꯦ
ꯌꯥꯐꯣꯠ ꯀꯥꯟꯗ ꯑꯃꯨꯛ ꯀꯩ ꯍꯦꯜꯂꯛꯀꯅꯦꯕ ꯅꯪꯒꯤꯗꯣ
ꯑꯗꯩ ꯇꯔꯥ ꯃꯌꯥꯝꯗꯣ ꯆꯤꯡꯁꯤꯜꯂꯛꯄ ꯃꯊꯛ ꯃꯈꯥ ꯃꯥꯡ ꯁꯤꯟꯅꯔꯒ ꯔꯕ꯭ꯔ ꯐꯥꯔꯛꯄ ꯈꯣꯠꯄ ꯑꯗꯨꯗ ꯌꯥꯝ ꯅꯥꯔꯛꯀꯅꯤꯌꯦ
ꯑꯩꯈꯣꯏ ꯏꯅꯥꯎꯄꯤꯀꯤꯁꯨ ꯄꯨꯟꯅ ꯐꯥꯔꯛꯑꯀꯥꯟꯗ ꯃꯣꯏ ꯑꯃ ꯁꯥꯏꯕ ꯌꯥꯗꯅꯕ ꯃꯣꯢꯅ ꯒ꯭ꯂꯣꯛ ꯍꯥꯞꯄꯦꯕ ꯈꯪꯉꯕ
ꯑꯥ
ꯌꯥꯗꯣ ꯈꯨꯝꯅꯕ ꯑꯗꯨꯅ ꯁꯥꯏꯕ ꯑꯝꯇ ꯌꯥꯗꯕ ꯃꯇꯥꯡꯒ ꯌꯥꯎꯋꯦ ꯅꯪ ꯌꯥꯎꯔꯛꯈꯤꯅꯤꯌꯦ
ꯎꯝ ꯌꯥꯎ ꯏꯌꯥ
ꯑꯗꯨꯗ ꯐꯤꯒꯔ ꯇꯥꯍꯜꯀ꯭ꯔꯣ
ꯍꯣꯏ ꯑꯗꯨ ꯑꯗꯨ ꯈꯜꯂꯕꯗꯤ ꯑꯩꯈꯣꯏ ꯃꯥꯅꯁꯨ ꯐꯖꯅꯤꯡꯉꯗꯤ ꯈꯥꯡꯉꯣ ꯁꯤꯅꯕꯨ
ꯃꯥ ꯕꯤꯌꯨꯇꯤ ꯏꯁꯄꯦꯟ
ꯎꯝ ꯑꯗꯨꯅꯤ ꯑꯣꯏꯔꯤꯁꯦ
ꯅꯥꯗ꯭ꯔ ꯍꯥꯏꯗꯤ ꯐꯖꯅꯤꯡꯉꯗꯤ ꯈꯔ ꯅꯥꯕ ꯈꯥꯡ ꯗꯔꯀꯥ꯭ꯔ ꯇꯥꯏ ꯅꯠꯇ꯭ꯔꯥ
ꯁꯤꯒꯤ ꯆꯥꯕ ꯌꯥꯗ꯭ꯔꯤꯉꯩꯁꯦ ꯑꯩꯈꯣꯏ ꯍꯣꯁꯇꯦꯜꯒꯤ ꯆꯥꯛ ꯌꯦꯟꯁꯥꯡꯗꯨ ꯆꯥꯔꯗꯤ ꯀꯃꯥꯏꯅ ꯇꯧꯗꯣꯏꯅꯣꯕ
ꯅꯪ ꯌꯥꯔꯦ ꯌꯨꯝꯗ ꯂꯩꯔꯣ ꯌꯥꯔꯦ ꯑꯗꯨꯒ ꯑꯁ ꯑꯗꯣ ꯅꯪ ꯌꯥ ꯇꯔꯥ ꯌꯥꯗꯣ ꯑꯃꯨꯛ ꯐꯨꯛꯄ ꯀꯥꯟꯗꯁꯨ ꯑꯃꯨꯛꯀ ꯉꯝꯃꯣꯏꯅꯦ
ꯎꯝ
ꯃꯥꯁꯦ ꯋꯥꯅꯦꯕ
ꯎꯝ ꯑꯗꯨꯗꯤ ꯑꯥꯏꯁ ꯀ꯭ꯔꯤꯝ ꯃꯌꯥꯝ ꯆꯥꯗ꯭ꯔꯗꯤ ꯌꯥꯗꯤꯌꯦ
ꯏꯁ ꯏꯕ‍ꯦꯃꯥ ꯂ‍ꯣꯛ ꯊꯨꯡꯅꯤ ꯂ‌ꯣꯛ ꯊꯨꯡꯅꯤ ꯍꯣꯏ ꯅ ꯌꯥ ꯇꯔ ꯑꯐꯕꯗ ꯑꯗꯣ ꯑꯥꯏꯁ ꯀ꯭ꯔꯤꯝ ꯆꯥꯎꯗꯦ ꯍꯥꯏꯕꯅꯤ ꯑꯌꯪꯕ ꯄꯣꯠ ꯑꯗꯣ ꯌꯥꯝꯅ ꯁꯥꯕ ꯄꯣꯠ ꯆꯩꯩꯁꯦ ꯆꯥꯅ‌ꯣ ꯍꯥꯏ ꯍꯥꯏꯕꯅꯤ
ꯆꯥꯒꯅꯣ ꯍꯥꯏꯌꯦ ꯑꯗꯣ ꯑꯩ ꯂꯣꯛ ꯈꯨꯕꯒꯤꯅꯦ ꯊꯨꯡꯕꯁꯤꯒꯤ ꯏꯁꯤꯡ ꯑ ꯁꯥꯥꯕ ꯌꯥꯝ ꯊꯛꯅꯤꯡꯕꯗꯣ
ꯎꯝ
ꯑꯗꯣ ꯑꯃꯨꯛ ꯊꯛꯄ ꯌꯥꯗ꯭ꯔꯦꯗꯅ
ꯑꯝ
ꯑꯁ ꯌꯥꯝ ꯋꯥꯔꯅꯤ ꯍꯧꯖꯤꯛ ꯈꯥꯡꯉꯤꯁꯦ
ꯍꯦ
ꯏꯁꯤꯡ ꯑꯆꯥꯥꯕ ꯊꯛꯖꯂꯨꯗꯨꯁꯨ ꯌꯥꯗꯤꯌꯦ
ꯅꯣꯏꯗꯤ ꯍꯤꯟꯖꯥꯡꯗꯤ ꯋꯥꯠꯂꯤꯕ ꯍꯤꯟꯖꯥꯡ ꯑꯍꯥꯎꯕꯗꯨꯕꯨ
ꯋꯥꯗꯦ ꯈꯔ ꯋꯥꯠꯂꯤ ꯑꯁ ꯀꯟꯕꯅ ꯀꯩꯅꯣꯝ ꯇꯧꯋꯦ ꯑꯩ ꯃꯊꯥ ꯁꯥꯏ
ꯑ ꯅꯪ ꯃꯇꯣꯡ ꯈꯔ ꯈꯔꯕꯨꯗꯤ ꯑꯗꯨꯝ ꯁꯦꯠ ꯁꯦꯠꯂꯒ ꯆꯥꯕ ꯌꯥꯅꯤ ꯃꯔꯨꯒ ꯆꯨꯞ ꯈꯣꯠꯇꯅ ꯇꯧꯕꯗꯤ ꯌꯥꯔꯣꯏ ꯇꯔꯥ ꯑꯅ ꯅꯪ ꯊꯧꯖꯔꯛꯁꯅꯤ
ꯑꯗꯨꯅꯦ ꯄꯥꯏꯊꯣꯛꯈ꯭ꯔꯗꯤ ꯌꯦꯡꯉꯛꯑꯣ
ꯎꯝ ꯑꯁ ꯅꯪ ꯆꯥꯛ ꯆꯁꯏꯕꯁꯨ ꯌꯥꯗꯦ ꯍꯥꯏꯇꯥꯏꯅꯦ
ꯆꯥꯛꯇꯣ ꯁꯥꯏꯕꯗꯣ ꯉꯔꯥꯡ ꯅꯍꯥꯟ ꯁꯨꯛꯌꯥ ꯌꯥꯝꯗꯦ ꯉꯁꯤ ꯍꯥꯏꯗꯤ ꯌꯥꯝ ꯀꯟꯅ ꯁꯥꯏꯕ ꯅꯠꯇꯕ ꯈꯔ ꯈꯔ ꯁꯥꯏꯔꯒꯗꯤ ꯑꯗꯨꯝ ꯄꯨꯝ ꯌꯣꯠ ꯌꯣꯠꯁꯜꯂꯦ ꯍꯥꯏꯕ ꯑꯩ
ꯑꯗꯨꯗꯤ ꯅꯪ ꯄꯨꯝꯅꯨꯡ ꯌꯣꯜꯂꯒ ꯉꯁꯤ ꯃꯍꯤ ꯈꯔꯒ ꯇꯧꯔ ꯆꯥꯕꯗꯤ ꯌꯥꯅꯤ ꯃꯇꯣꯡ ꯈꯥꯏꯔꯒ ꯑꯂꯨꯒ ꯇꯣꯠ ꯈꯣꯠꯇꯅ ꯀꯩꯅ‌ꯣ ꯏꯕ‍ꯦꯃ ꯍꯥꯔ ꯊꯨꯡꯉꯕ ꯂꯣꯛ ꯇꯣ ꯌꯥꯗ꯭ꯔꯦꯀꯣ
ꯑꯁ ꯑꯗꯨꯅꯦ ꯑꯩꯗꯣ ꯏꯁꯤꯡ ꯑꯁꯥꯕ ꯊꯛꯇꯣꯁꯨ ꯀꯩꯝ ꯇꯧꯕ ꯌꯥꯗ꯭ꯔꯦꯕ ꯍꯧꯖꯤꯛꯇꯣ
ꯑꯣ ꯅꯪ ꯂꯣꯛꯇꯣ ꯂꯣꯛꯇ‍ꯣ ꯍꯤꯗꯥꯛ ꯃꯍꯤ ꯑꯃ ꯊꯛꯎꯅꯤ ꯅꯠꯇꯗꯤ ꯌꯥꯗ꯭ꯔꯦ ꯅꯪ
ꯎꯝ ꯎꯝ ꯑꯗꯩꯗꯤ ꯀꯩ ꯍꯥꯏꯅꯤ ꯏꯁꯇꯔꯤꯞꯁꯔꯒꯨꯝꯕ ꯀꯩꯒꯨꯝꯕ ꯎꯕꯗꯨꯁꯨꯅꯦ
ꯎꯝ ꯐꯃꯨꯝꯒ ꯈꯥꯃꯕ ꯉꯝꯕ ꯅꯠꯇꯦ ꯑꯩꯈꯣꯏꯆꯦꯁꯤꯗꯤ ꯂꯥꯡꯔꯣꯏ ꯍꯥꯏ ꯁꯨꯋꯥꯏ ꯂꯥꯛꯑꯒ ꯂꯥꯡ ꯂꯩꯔꯤꯁꯤ ꯌꯦꯡꯉꯣ ꯇꯥꯕ꯭ꯔꯥ ꯃꯥ ꯉꯥꯡꯉꯤꯗꯣ
ꯎꯝ
ꯍꯥ
ꯍꯥꯏꯌꯦ
ꯑꯩꯉꯣꯟꯗꯅꯦ ꯐꯃꯨꯡꯗꯨꯗ ꯂꯩꯌꯦ ꯃꯄꯥꯟꯒ ꯀꯠꯊꯣꯛꯑꯣ ꯍꯥꯏꯅ ꯎ ꯑꯣꯏ ꯐꯃꯨꯡ ꯑꯩ ꯉꯁꯥꯏ ꯃꯄꯥꯟ ꯅꯪꯒ ꯂꯣꯏꯁꯤꯟꯅꯔꯝꯕꯗꯣ ꯃꯄꯥꯟꯗ ꯂꯩꯌꯦ ꯆꯠꯀꯨꯔꯤꯗ ꯑꯗꯩ ꯑꯃꯨꯛ ꯆꯪꯉꯛꯑꯒ ꯐꯃꯨꯡ ꯂꯩ ꯊꯝꯕꯅꯦ ꯆꯦ ꯑꯅ ꯑ ꯃꯔꯒꯦ
ꯅꯣꯏꯒꯤ ꯀꯩ ꯏꯟꯖꯥꯡ ꯊꯣꯡꯉꯤꯅꯣ
ꯈꯪꯗꯦꯖꯥꯡꯗꯣ ꯉꯁꯥꯏꯁꯨ ꯍꯤꯟꯖꯥꯡꯗꯣ ꯃꯌꯥꯝ ꯂꯩꯌꯦ ꯑꯅ ꯆꯥꯛꯀꯗꯤ ꯊꯣꯡ ꯂꯣꯏꯔꯦꯅ ꯉꯁꯥꯏ ꯑꯌꯨꯛꯇꯨ ꯆꯥꯛꯇꯣ ꯆꯥꯗ꯭ꯔꯦꯕ ꯑꯝꯇ ꯆꯥꯛꯐꯥꯎ ꯆꯥꯗ꯭ꯔꯦ ꯆꯥꯛ ꯃꯔꯨꯝꯐꯥꯎ ꯆꯥꯗ꯭ꯔꯦ ꯆꯥ ꯌꯥꯗ꯭ꯔꯦ ꯇꯧꯋꯦ ꯑꯗꯣ ꯍꯧꯖꯤꯛꯇꯣ ꯒꯨꯂꯤꯗꯣ ꯑꯃꯨꯛ ꯆꯥꯅꯕ ꯃꯆꯥ ꯈꯔ ꯆꯥꯎꯋꯦ ꯍꯥꯏꯇꯥꯔꯦ ꯆꯤꯟꯁꯤꯁꯨ ꯐꯖꯤꯛ ꯂꯛꯑ ꯍꯥꯏꯕ ꯆꯤꯟ ꯂꯩꯁꯦ ꯈꯥꯖꯤꯜꯂꯦꯕ ꯑꯩ ꯇꯥꯏꯐꯠ ꯇꯥꯗꯧꯕꯩ ꯇꯧꯔꯤꯅꯦꯕ ꯁꯤꯁꯦ
ꯎꯝ ꯑꯗꯣ ꯍꯧꯖꯤꯛꯁꯦ ꯂꯣꯛ ꯂꯥꯏꯍꯥꯎ ꯌꯥꯝ ꯇꯧꯅꯩꯌꯦ
ꯇꯧꯋꯦ ꯇꯧꯋꯦ ꯑꯗꯨꯗꯨꯒꯤ
ꯑꯗꯨ ꯗꯥꯏꯐꯠꯁꯦ ꯇꯥꯕ ꯍꯧꯈꯤꯕ ꯃꯤꯁꯦ ꯅꯥꯔꯤ ꯈꯨꯗꯤꯡꯒꯤ ꯑꯗꯨꯝ ꯇꯥꯕ
ꯑꯩ ꯑꯩ ꯇꯥꯏꯌꯦꯕ ꯑꯗꯨꯅ ꯃꯃꯥꯡꯗꯁꯨ ꯑꯩ ꯇꯥꯕꯗꯣ ꯃꯃꯥꯡꯗꯁꯨ ꯁꯤꯒꯨꯝꯕ ꯊꯥꯗꯅꯦꯕ ꯇꯥꯔꯤꯗꯣ ꯍꯟꯗꯛꯁꯨ ꯑꯃꯨꯛ ꯈꯪꯗꯦ ꯗꯥꯏꯐꯠ ꯇꯥꯗꯕꯩꯅꯦ ꯁꯤꯗ ꯍꯦꯛ ꯁꯧꯒ꯭ꯔꯤꯔ ꯍꯩꯅꯧꯔ ꯑꯝꯇꯪ ꯆꯥꯏ ꯑꯩ ꯑꯗꯨꯝ ꯁꯤ ꯑꯩ ꯑꯗꯨꯝ ꯕꯔ ꯕꯔ ꯄꯠꯂꯅꯤ ꯃꯅꯨꯡꯗ ꯃꯅꯨꯡꯗ ꯑꯃ ꯁꯥꯔꯒ ꯂꯩꯕꯗꯨ ꯏꯁꯥꯗꯣ ꯂꯩꯔꯦꯕ ꯁꯥꯕꯁꯤ ꯍꯟꯗ ꯂꯩꯔꯦꯕ ꯑꯩ
ꯑꯪ ꯀꯩ ꯆꯥꯔꯣꯏꯗ ꯅꯍꯥꯟꯈꯩꯗꯤ ꯑꯗꯨꯝ ꯂꯣꯛ ꯂꯥꯏꯍꯧ ꯇꯧꯕꯁꯨ ꯁꯠ ꯂꯥꯎꯍꯟꯕꯅꯦꯕ ꯑꯗꯨꯝ ꯒꯨꯂꯤ ꯑꯃ ꯆꯥꯕꯒ
ꯑꯝ
ꯑꯍꯝ ꯑꯗꯣ ꯍꯟꯗꯛꯇꯤ ꯍꯟꯗ ꯂꯩꯔꯦ ꯉꯔꯥꯡꯗꯩꯅꯤꯅ ꯑꯗꯨꯝ ꯐ ꯑꯃꯨꯛ ꯐ ꯑꯃꯨꯛ ꯁꯥꯒꯠ ꯑꯃꯨꯛ ꯐ ꯑꯃꯨꯛ ꯁꯥꯒꯠ ꯇꯧꯔꯦ ꯍꯌꯦꯡ ꯗꯥꯛꯇꯔ ꯆꯠꯁꯦ ꯍꯥꯏꯅꯩꯅꯦ ꯁꯥꯕꯁꯦ ꯍꯟꯗꯔꯗꯤ
ꯑꯗꯨꯅꯦ ꯆꯠꯂꯣ
ꯍꯥꯏꯗꯤ ꯗꯣꯛꯇꯔ ꯃꯥꯅꯦ ꯍꯥꯏꯗꯤ ꯍꯧꯖꯤꯛꯇꯤ ꯂꯩꯅꯁꯦ ꯖꯥꯠ ꯖꯥꯠ ꯂꯥꯛꯄꯅꯤꯅ ꯗꯦꯡꯒꯤꯁꯨ ꯍꯥꯏꯗꯤ ꯂꯥꯏꯍꯧꯅꯤꯅ
ꯎꯝ ꯑꯩꯈꯣꯏ ꯍꯣꯁꯇꯦꯜꯗꯨꯁꯨ ꯀꯥꯡꯅ ꯂꯣꯏꯔꯦ ꯃꯡꯁꯣꯡ ꯉꯥꯛꯇ ꯑꯣꯏꯗ꯭ꯔꯣ
ꯎꯝ ꯑꯁ ꯑꯗꯣ ꯑꯩꯈꯣꯏꯒꯤꯅ ꯑꯃꯨꯛ ꯈꯔꯗꯤ ꯐꯕ ꯃꯥꯜꯂꯦ ꯑꯩꯅ ꯈꯟꯕꯗ
ꯑꯩꯈꯣꯏꯗꯤ ꯀꯥꯡ ꯆꯤꯛꯄꯅ
ꯑꯩꯈꯣꯏꯁꯨ ꯀꯥꯡꯗꯣ ꯅꯨꯡꯗꯥꯡ ꯋꯥꯏꯔꯝ ꯌꯧꯔꯗꯤ ꯑꯃꯨ ꯑꯃꯨꯕ ꯄꯥꯏꯔꯛꯑꯅꯤ
ꯎꯝ ꯃꯊꯛꯅ ꯑꯃꯨꯛ ꯈꯤꯇꯪ ꯐꯩꯌꯦ ꯃꯈꯥ ꯃꯈꯩꯗꯤ ꯌꯥꯝ ꯊꯤꯅ ꯆꯤꯛꯑꯦ ꯍꯥꯏ
ꯎꯝ ꯎꯝ ꯎꯝ ꯃꯈꯥ ꯀꯥꯡꯕꯨ ꯁꯣꯝ ꯅꯥꯀꯟ ꯃꯅꯤꯡ ꯂꯩꯕ ꯀꯥꯡꯕꯨ ꯒꯗꯤꯀꯣ
ꯎꯝ ꯎꯝ ꯀꯥꯡ ꯌꯥꯝ ꯄꯥꯏ
ꯑꯩꯒꯤꯁꯦ ꯍꯛꯊꯤ ꯍꯛꯊꯤ ꯍꯥꯏꯅ ꯈꯜꯂꯝꯕꯅꯦ ꯈꯜꯂꯝꯕꯗꯩ ꯁꯥꯒꯠꯂꯛꯄꯤꯅꯦꯕ ꯁꯥꯒꯠ ꯂꯛꯄꯗꯒꯤ ꯉꯔꯥꯡꯁꯦ ꯑꯗꯨꯝ ꯅꯨꯡꯊꯤꯟ ꯑꯌꯨꯛꯇꯩ ꯁꯥꯒꯠꯂꯛꯑꯦꯕ ꯁꯥꯒꯠꯂꯛꯄꯁꯤꯅ ꯅꯨꯡꯗꯥꯡ